ꯍꯂꯣ
ꯍꯜꯂꯣ
ꯍꯜꯂꯣ ꯇꯥꯏ ꯇꯥꯏꯌꯦ ꯏꯇꯥꯎ ꯇꯥꯕ꯭ꯔꯣ
ꯇꯥꯕ꯭ꯔꯣ ꯐꯖꯅ ꯇꯥꯕ꯭ꯔꯣ ꯑꯩ
ꯐꯖꯅ ꯇꯥꯏ ꯏꯇꯥꯎ ꯏꯇꯥꯎꯒꯤ ꯈꯣꯟ ꯐꯖꯅ ꯇꯥꯏ ꯇꯥꯕ꯭ꯔꯣ
ꯇꯥꯏ ꯇꯥꯏ ꯐꯖꯅ ꯑꯗꯣ ꯉꯥꯏꯍꯥꯛꯇꯪ ꯋꯥꯔꯤ ꯁꯅꯁꯦ ꯋꯥꯔꯤ ꯁꯅꯥ
ꯍꯣꯏ ꯑꯗꯨꯅꯤ ꯑꯗꯨꯅꯤ ꯆꯨꯝꯃꯤꯠ ꯆꯨꯝꯃꯤ ꯏꯇꯥꯎ ꯌꯥꯏ ꯌꯥꯏ ꯏꯇꯥꯎ ꯑꯗꯨꯅꯤ ꯑꯩꯁꯨ ꯏꯇꯥꯎꯗ ꯐꯣꯟ ꯇꯧꯒꯦꯗ ꯈꯜꯂꯝꯕꯅꯤ ꯑꯗꯣ ꯏꯇꯥꯎ ꯊꯕꯛꯁꯤ ꯂꯪꯗꯣꯏꯔꯒ ꯁꯨꯝ ꯈꯜꯂꯒ ꯂꯩꯔꯝꯕ ꯑꯗꯨꯒꯤ ꯏꯇꯥꯎꯅ ꯇꯧꯕ ꯆꯞ ꯆꯥꯔꯦ
ꯍꯣꯏ ꯑꯩꯁꯨ ꯅꯍꯥꯟꯈ ꯑꯩꯁꯤꯦ ꯊꯕꯛ ꯅꯣꯡ ꯆꯠꯄ ꯈꯣꯠꯄꯗ ꯃꯇꯝꯁꯦ ꯏ ꯍꯪꯗꯦ ꯑꯗꯨꯅ ꯁꯨꯇꯤ ꯈꯔ ꯂꯩꯌꯦ ꯁꯤꯗ ꯏꯇꯥꯎ ꯑꯩꯈꯣꯏꯒ ꯉꯥꯏꯍꯥꯛ ꯉꯥꯏꯍꯥꯛ ꯄꯥꯎ ꯐꯥꯎꯅꯔꯒ ꯑꯋꯥ ꯅꯨꯡꯉꯥꯏ
ꯃꯥꯅꯦ ꯃꯥꯅꯤ ꯆꯃꯤ ꯆꯃꯤꯠꯇꯁꯅꯤ ꯃꯥꯅꯤ ꯆꯥꯟꯗ ꯆ ꯄꯨꯔꯦ ꯇ ꯑꯣꯗꯅꯦ
ꯃꯔꯨꯞꯄꯨ ꯍꯧꯖꯤꯛ ꯀꯩꯀꯩ ꯑꯦ ꯑꯩ ꯃꯊꯦꯜꯁꯤ ꯉꯁꯤꯁꯦ ꯍꯋꯥꯏꯅꯦ ꯑꯗꯩ ꯀꯥꯡꯍꯧ ꯑꯃꯒ ꯑꯗꯨꯝ ꯑ ꯑꯃꯗꯨꯗꯤ ꯍꯥꯏꯗꯤ ꯃꯃꯤꯡꯗꯨꯣ ꯑꯩꯁꯨ ꯄꯥꯛ ꯈꯪꯗ꯭ꯔꯦ ꯃꯣꯏꯁꯨ ꯁꯤꯒꯤ ꯆꯁꯦ ꯑꯗꯣ ꯃꯔꯨꯞꯇꯤ ꯀꯩ ꯏꯟꯁꯥꯡ ꯆꯥꯔꯒꯦ
ꯑꯩꯈꯣꯏꯗꯤ ꯉꯁꯤ ꯏꯇꯥꯎ ꯈꯥꯃꯦꯟꯁꯤꯟꯒ ꯀꯧꯇꯥ ꯉꯥꯒ ꯊꯣꯡꯉꯕ ꯆꯥꯔꯦ ꯅꯨꯡꯗꯥꯡꯗꯤ ꯑꯩꯈꯣꯏ ꯑꯉꯥꯡ ꯅꯨꯄꯤꯗꯣ ꯑꯁ ꯀꯧꯇꯥ ꯉꯥ ꯆꯥꯅꯤꯡꯉꯦꯅꯅ ꯍꯟꯗꯛ ꯍꯥꯏꯌꯦꯗ ꯑꯗꯨꯅ ꯑꯉꯥꯡ ꯈꯜꯂꯒ ꯅꯨꯡꯉꯥꯏꯇꯅ ꯊꯣꯡꯉꯕ ꯉ ꯑꯁꯤꯗꯣ
ꯑꯦ ꯊꯧꯇꯥꯛ ꯉꯥꯁꯤꯁꯨ ꯑꯗꯨꯝ ꯐꯥꯎꯕꯅꯤꯅꯦ
ꯃꯥꯅ ꯃꯥꯅꯦꯇ ꯑ ꯑꯅꯤꯗ ꯃꯣꯏꯗꯤ ꯉꯥꯕ ꯑꯃꯨꯛ ꯀꯩꯒꯤꯨꯝꯣ ꯃꯁꯤ ꯌꯥꯝ ꯄꯥꯃꯦ
ꯑꯗꯣ ꯃꯔꯨꯞꯄ ꯍꯧꯖꯤꯛ ꯍꯧꯖꯤꯛ ꯀꯃꯥꯏꯅ ꯀꯩ ꯇꯧꯔꯤꯒꯦ ꯅꯨꯡꯉꯥꯏꯔꯤꯕꯣ
ꯅꯅꯨꯡꯉꯥꯏ ꯅꯅꯨꯡꯉꯥꯏ ꯑꯅ ꯄꯗꯤ ꯌꯥꯎꯗꯦ ꯃꯔꯨꯞ ꯑꯗꯣ ꯍꯧꯖꯤꯛꯀꯥꯟꯁꯤ ꯃꯔꯨꯞ ꯑꯩꯁꯤ ꯗꯨꯀꯥꯟ ꯑꯃ ꯅꯧꯅ ꯍꯥꯡꯉ ꯐꯝꯃꯦ ꯇꯥꯎ ꯐꯤ ꯗꯨꯀꯥꯟ ꯍꯥꯏꯇꯥꯔꯦꯅꯦ ꯕꯖꯥꯔꯗ ꯇꯥꯎ ꯑꯗꯨꯅ ꯑꯩꯁꯤꯦ ꯑꯌꯨꯛ ꯅꯨꯡꯊꯤꯟꯜꯁꯤ ꯐꯣꯟ ꯇꯧꯕꯔꯛꯄ ꯐꯪꯗꯦ ꯏꯇꯥꯎ ꯅꯨꯡꯗꯥꯡ ꯅꯠꯇ꯭ꯔꯗꯤꯀꯣ ꯑꯗꯨꯗꯤ ꯑꯁ ꯏꯇꯥꯎ ꯅꯣꯡ ꯑꯌꯪ ꯑꯁꯥ ꯎꯅꯕꯒꯤ ꯑꯩꯈꯣꯏꯒꯤ ꯅꯣꯡꯖꯨ ꯑꯩꯈꯣꯏ ꯅꯣꯡꯖꯨꯇꯥꯥ ꯍꯥꯏꯗꯨꯣꯏꯔ ꯅꯣꯡꯃ ꯄꯤꯄꯤ ꯇꯥꯔꯦ ꯑꯗꯣ ꯏꯇꯥꯎ ꯄꯣꯠ ꯁꯤꯠꯄꯣꯠꯁꯤ ꯈꯔ ꯋꯥꯠꯂꯦ ꯗꯨꯀꯥꯟꯁꯦ ꯑꯗꯨꯖꯅ ꯉꯝꯅ ꯉꯝꯅꯕ ꯍꯥꯏꯇꯥꯔꯦ ꯆꯥꯗꯕꯗꯤ ꯌꯥꯗꯕꯅꯤꯅ ꯑꯗꯨꯝ ꯇꯧ ꯌꯥ ꯇ ꯌꯦꯇ
ꯑꯦ ꯐꯤꯒꯤ ꯗꯨꯀꯥꯟ ꯍꯥꯏꯔꯤꯁꯤꯕꯨ ꯐꯨꯔꯤꯠ ꯑꯩꯈꯣꯏ ꯑꯅꯧ ꯑꯅꯧꯕ ꯅꯨꯄꯥꯁꯤꯡꯅ ꯂꯤꯠꯄ ꯌꯥꯕ ꯐꯨꯔꯤꯠ ꯐꯤꯔꯣꯜ ꯑꯗꯨꯒꯨꯝꯕ ꯌꯣꯜꯂꯤꯔ
ꯑꯣ ꯃꯥꯅꯦ ꯃꯥꯅꯦ ꯆꯃꯤ ꯆꯃꯤ ꯏ ꯄꯨ ꯈꯣꯡꯉ ꯅꯨꯄꯥꯒꯤꯅ ꯑꯌꯥꯝ ꯑꯣꯏꯔꯛꯏ ꯏꯗꯥꯎ ꯅꯨꯄꯤꯒꯤꯗꯤ ꯌꯥꯎꯕ ꯌꯥꯎꯗ꯭ꯔꯦ ꯇꯥꯎ ꯇꯧꯅꯤ
ꯑꯁ ꯑꯗꯨꯗꯤ ꯌꯥꯝ ꯐꯔꯦ ꯃꯔ ꯑꯗꯨꯗꯤ ꯑꯩꯈꯣꯏ ꯑꯃ ꯑꯃ ꯂꯩ ꯅꯤꯡꯉꯛꯄ ꯃꯇꯝꯗ ꯗꯔꯀꯥꯔ ꯑꯣꯏꯔꯛꯄ ꯃꯇꯝꯗ ꯑꯇꯣꯞꯄꯗꯒꯤꯩ ꯈꯟꯗꯕ ꯃꯍꯨꯠꯇꯤ ꯃꯔꯨꯞꯀꯤꯗ ꯑꯗꯨꯝ ꯂꯥꯛꯑ ꯈꯜꯂꯁꯨ ꯌꯥꯔꯅꯤ ꯑꯗꯣ ꯃꯔ ꯍꯧꯖꯤꯛꯄꯨ ꯀꯩꯗꯧꯔꯤꯒꯦ
ꯍꯧꯖꯤꯛꯁꯤ ꯏꯇꯥꯎ ꯑꯩꯈꯣꯏ ꯀꯩꯅꯣ ꯇꯧꯔꯝꯃꯅꯤ ꯆꯥꯛ ꯆꯥ ꯇꯣꯂꯛꯄꯒꯤ ꯀꯩꯅꯣ ꯇꯧꯔꯝꯕ ꯑꯉꯥꯡꯁꯤꯡꯒ ꯁꯨꯝ ꯂꯩꯔꯝꯝꯕꯅꯤ ꯑꯗꯣ ꯑꯉꯥꯡꯁꯤꯡꯁꯨ ꯑꯣꯏꯅ ꯇꯨꯝꯕ ꯅꯥꯏꯗ ꯁꯨꯝ ꯍꯥꯏꯈ꯭ꯔꯦ ꯑꯗꯨꯒ ꯏꯇꯥꯎꯗ ꯐꯣꯟ ꯇꯧꯒꯦꯗ ꯈꯜꯂꯝꯕꯗꯣ ꯏꯇꯥꯎꯅꯇꯣꯞ ꯆꯞ ꯆꯥꯅꯔꯦ
ꯃꯔꯨꯞꯄꯨ ꯍꯥꯏꯗꯤ ꯊꯕꯛꯁꯨ ꯌꯥꯝ ꯆꯤꯜꯂꯤꯦ ꯍꯥꯏ ꯍꯧꯖꯤꯛ ꯍꯧꯖꯤꯛꯁꯨ ꯍꯥꯏꯗꯤ ꯅꯣꯡ ꯆꯤꯡ ꯃꯇꯝꯒ ꯑꯣꯏ ꯍꯥꯏꯕꯁꯤꯕꯨ ꯍꯧꯖꯤꯛꯄꯨ ꯅꯣꯡ ꯇꯥꯕ꯭ꯔꯣ ꯀꯃꯥꯏꯅ ꯇꯧꯒꯦ
ꯇꯥꯎ ꯑꯗꯨ ꯍꯧꯖꯤꯛ ꯅꯣꯡ ꯇꯥꯔꯤ ꯏꯇꯥꯎ ꯅꯣꯡ ꯄꯤ ꯇꯥ ꯏ ꯇꯥꯎ ꯅ ꯌꯥꯝ ꯀꯟꯅꯕꯗꯤ ꯇꯥꯗꯦ ꯇꯥꯎ ꯑꯗꯨ ꯑꯗꯨꯅꯦ ꯇꯥꯎ ꯗꯨꯀꯥꯟꯒ ꯊꯣꯛꯆꯜꯂꯨꯔꯦ ꯑꯗꯨꯅꯅꯦ ꯇꯥꯎ ꯑꯁ ꯅꯣꯡꯃꯒꯤꯅꯦ ꯄꯣꯠꯁꯤꯠꯁꯦ ꯈꯤꯇꯪ ꯋꯥꯠꯂꯦ ꯍꯧꯖꯤꯛꯁꯦ ꯅꯣꯡꯖꯨ ꯊꯥ ꯍꯥꯏꯗꯣꯏꯔꯥꯅꯦ ꯅꯣꯡꯖꯨ ꯄꯤꯠ ꯇꯥꯅꯤꯅꯀꯣ ꯅꯣꯡꯃꯗ ꯍꯧꯖꯤꯛ ꯌꯥꯝ ꯁꯤꯠꯇ꯭ꯔꯦ ꯏꯇꯥꯎ ꯂꯤꯁꯤꯡ ꯑꯍꯨꯝ ꯃꯔꯤ ꯍꯥꯏꯇꯥꯔꯦ ꯅꯣꯡꯃꯗ ꯁꯤꯠꯂꯁꯦ ꯑꯩꯈꯣꯏ ꯌꯥꯝꯗ꯭ꯔꯦ ꯄꯩꯁꯥ ꯑꯩꯈꯣꯏ ꯆꯥꯗꯕꯗꯤ ꯌꯥꯗꯅꯤꯅꯀꯣ ꯍꯪꯅ ꯍꯤꯡꯅꯕ ꯑꯗꯨꯝ ꯇꯧꯋ ꯍꯥꯏꯇꯥꯔꯦ ꯏꯇꯥꯎ ꯑꯗꯒꯤ ꯑꯩꯈꯣꯏꯒꯤ ꯄꯣꯠ ꯁꯤꯠꯄ ꯃꯇꯝꯗꯅ ꯏꯇꯥꯎ ꯑꯗꯨꯝ ꯂꯤꯁꯤꯡ ꯇꯔꯥꯒ ꯏꯝ ꯌꯧꯋꯦꯕꯀꯣ ꯅꯣꯡꯃꯗ ꯍꯧꯖꯤꯛꯁꯤꯗꯤ ꯃꯤꯁꯤ ꯏꯔꯥꯛ ꯂꯥꯛꯇ꯭ꯔꯦꯅꯦ ꯅꯣꯡꯒ ꯇꯥꯕꯅꯤꯅ ꯗꯨꯀꯥꯟꯁꯦ
ꯁꯦ ꯍꯥꯏꯗꯤ ꯍꯧꯖꯤꯛ ꯍꯥꯏꯗꯤ ꯃꯌꯥꯝꯖꯦ ꯌꯥꯝ ꯋꯥꯅꯕ ꯃꯇꯝꯅꯤ ꯐꯨꯔꯤꯠ ꯑꯍꯥꯟꯕꯁꯤꯕꯨ ꯂꯩꯔꯒ ꯆꯠꯊꯣꯛꯑꯁꯤ ꯀꯥꯟꯅꯗꯦ ꯅꯣꯡꯃꯒꯤ ꯃꯇꯝꯖꯤꯁꯤꯗꯤ ꯂꯥꯏꯔꯤꯛꯐꯥꯎ ꯅꯣꯠ ꯂꯩꯅꯥꯡ ꯊꯣꯛꯄ ꯂꯝꯕꯤ ꯐꯠ ꯑꯗꯨ ꯅꯅꯤꯅꯦ ꯕ ꯃꯇꯝ ꯃꯇꯝ ꯍꯥꯏꯁꯤ
ꯑꯗꯣ ꯃꯔꯨꯞ ꯍꯔꯨꯞ ꯍꯔꯥꯎ ꯀꯨꯝꯍꯩ ꯃꯇꯝ ꯂꯩꯇꯦ ꯍꯔꯥꯎ ꯀꯨꯝꯍꯩ ꯃꯇꯝꯗꯗꯤ ꯀꯃꯥꯏ ꯀꯃꯥꯏ ꯇꯧꯒꯦ ꯍꯥꯏꯗꯤ ꯗꯨꯀꯥꯟꯁꯤ ꯃꯤ ꯌꯥꯝ ꯆꯤꯟꯕ꯭ꯔꯥ ꯑꯗꯨꯒ ꯑꯗꯨꯝ ꯍꯣꯠꯅꯕ꯭ꯔꯥ ꯅꯠꯇ꯭ꯔꯥꯒ ꯃꯤ ꯑ ꯊꯝꯕ꯭ꯔꯥ ꯀꯃꯥꯏꯅ ꯇꯧꯏ
ꯏꯇꯥꯎ ꯃꯤ ꯍꯧꯖꯤꯛ ꯃꯤ ꯃꯤ ꯑꯃꯗꯤ ꯊꯝꯃꯦ ꯏꯇꯥꯎ ꯑꯉꯥꯡ ꯑꯃ ꯑꯩꯈꯣꯏꯒꯤ ꯂꯩꯀꯥꯏꯒꯤ ꯑꯉꯥꯡ ꯑꯃ ꯊꯝꯃꯦꯕ ꯏꯇꯥꯎ ꯃꯤ ꯑꯃꯈꯛꯇ ꯌꯥꯎꯔꯤꯗꯣ ꯏꯇꯥꯎ ꯑꯇꯩꯗꯤ ꯊꯝꯗꯔꯤ ꯉꯝꯗꯔꯤ ꯍꯥꯏꯇꯥꯥꯔꯦ ꯄꯣꯠꯁꯤꯠꯁꯤ ꯌꯥꯝ ꯁꯤꯠꯇ꯭ꯔꯤꯃꯤꯅꯀꯣ ꯑꯗꯨ ꯍꯔꯥꯎ ꯀꯨꯝꯍꯩ ꯑꯩꯈꯣꯏꯒꯤ ꯆꯩꯔꯥꯎꯕꯒꯨꯝꯕ ꯑꯩꯈꯣꯏꯒꯤ ꯂꯥꯛꯄ ꯑꯩꯈꯣꯏꯒꯤ ꯑꯗꯨꯝ ꯃꯇꯝꯗꯕꯨꯗꯤ ꯏꯇꯥꯎ ꯑꯗꯨꯝ ꯄꯣꯠꯁꯤ ꯐꯖꯅ ꯁꯤꯜꯂꯦ ꯍꯥꯏꯇꯔꯦ ꯅꯣꯡꯃꯗ ꯑꯗꯨꯝ ꯂꯤꯁꯤꯡ ꯇꯔꯥ ꯍꯥꯏꯗꯤ ꯌꯥꯝꯕ ꯂꯤꯁꯤꯡ ꯀꯨꯟꯒ ꯁꯤꯠꯄ ꯌꯥꯎꯏ ꯅꯣꯡꯃ ꯅꯣꯡꯐꯗꯣꯛ ꯍꯥꯏꯇꯥꯔꯦ ꯑꯩꯈꯣꯏ ꯗꯥꯎ ꯒꯨꯝꯕ ꯍꯥꯏ ꯌꯥꯕ ꯍꯥꯏꯗꯣꯏꯔꯥ ꯈꯪꯗꯦ ꯇꯥꯎꯏ ꯗꯨꯃꯥꯏꯅ ꯇꯧ ꯍꯦꯇ ꯇꯧꯏ ꯍꯥꯏꯇꯔꯦ
ꯑꯃꯥꯎ ꯑꯁ ꯌꯥꯝ ꯀꯥꯛꯅꯔꯤꯕꯅꯤ ꯑꯗꯨꯗꯤ
ꯑꯣꯅꯦ ꯏꯇꯥꯎ ꯏꯇꯥꯎꯒꯤ ꯐꯤꯔꯣꯜ ꯐꯨꯔꯤꯠ ꯈꯣꯡꯒꯥꯎ ꯂꯩꯅꯤꯡꯉꯁꯨ ꯏꯇꯥꯎ ꯑꯗꯨꯝ ꯑ ꯏꯇꯥꯎ ꯑꯗꯨꯝ ꯍꯥꯏꯔꯣ ꯍꯥꯏꯇꯥꯔꯦ ꯃꯔꯛꯇꯗ ꯍꯥꯏꯗꯤ ꯏꯇꯥꯎ ꯑꯗꯨꯝ ꯂꯥꯛꯑꯒ ꯑꯗꯨꯝ ꯂꯧꯕ ꯌꯥꯅꯤꯕ ꯏꯇꯥꯎ ꯑꯄꯥꯝ ꯑꯄꯥꯝꯕ ꯑꯗ ꯐꯖ ꯐꯖ ꯑꯝ ꯌꯥꯎꯔꯥꯃꯤꯅ ꯏꯇꯥꯎꯅ ꯄꯥꯝꯕ ꯃꯌꯣꯡ ꯗꯨꯝ ꯍꯥꯏꯕꯤꯔꯛꯑꯣ ꯏꯇꯥꯎ
ꯑꯗꯨꯗꯣ ꯃꯔꯨꯞ ꯍꯥꯏꯠ ꯍꯧꯖꯤꯛ ꯍꯧꯖꯤꯛ ꯃꯇꯝꯒꯤ ꯍꯥꯏꯗꯤ ꯃꯌꯥꯝꯗꯁꯨ ꯌꯥꯝ ꯆꯠꯅꯔꯛꯏꯕ ꯍꯧꯖꯤꯛ ꯍꯧꯖꯤꯛ ꯄꯥꯈꯪꯁꯤꯡ ꯅꯍꯥꯁꯤꯡꯅ ꯌꯥꯝ ꯀꯟ ꯀꯟꯅ ꯁꯦꯠꯅꯔꯤꯕ ꯐꯨꯔꯤꯠ ꯐꯤꯔꯣꯜ ꯐꯖ ꯐꯖꯕ ꯍꯥꯏꯗꯤ
ꯑꯨꯝ ꯑꯥ ꯏꯇꯥꯎ ꯑꯗꯨꯝ ꯐꯪꯉꯤ ꯍꯥꯏ ꯇꯥꯏ ꯏꯇꯥꯎ ꯑꯗꯨꯝ ꯑꯩꯈꯣꯏꯒꯤ ꯏꯇꯥꯎ ꯗꯨꯀꯥꯟꯗ ꯂꯩꯇ꯭ꯔꯁꯨ ꯑꯩꯈꯣꯏꯒꯤ ꯑꯩꯈꯣꯏꯒꯤ ꯂꯧꯔꯤꯕ ꯄꯣꯠꯐꯝꯁꯤꯡꯗꯣ ꯑꯗꯨꯗ ꯏꯇꯥꯎ ꯑꯗꯨꯝ ꯂꯧꯕ ꯌꯥꯏ ꯍꯥꯏꯇꯥꯔꯦ ꯏꯇꯥꯎ ꯑꯗꯨꯝ ꯑꯄꯥꯝ ꯑꯄꯥꯝꯕ ꯏꯇꯥꯎ ꯃꯥꯏꯟ ꯇꯧꯔꯥꯒ
ꯑꯗꯣ ꯐꯨꯔꯤꯠ ꯐꯤꯔꯣꯜ ꯈꯛꯇꯔꯥ ꯑꯇꯩ ꯑꯇꯩ ꯄꯣꯠꯇꯤ ꯀꯩ ꯀꯩ ꯍꯥꯞꯀꯦ
ꯏꯇꯥꯎ ꯑꯇꯩ ꯐꯨꯔꯤꯠ ꯈꯣꯡꯒꯥꯎ ꯑꯩꯈꯣꯏ ꯑꯌꯥꯝꯕꯅ ꯐꯨꯔꯤꯠ ꯈꯣꯡꯒꯥꯎ ꯉꯥꯛꯇꯅꯤꯗꯥ ꯑꯇꯩꯗꯤ ꯃꯣꯖꯐꯨꯔꯤꯠꯀꯨꯝꯕ ꯑꯈꯣꯏꯒꯤ ꯍꯥꯄꯦꯟꯒꯨꯝꯕ ꯑꯩꯈꯣꯏꯒꯤ ꯂꯣꯏ ꯁꯨꯔꯦ ꯏꯇꯥꯎ ꯑꯗꯨꯒ ꯑꯩꯈꯣꯏꯒꯤ ꯑꯩꯈꯣꯏ ꯑꯉꯥꯡꯁꯤꯡꯅ ꯕꯣꯜ ꯁꯥꯟꯅꯕꯒꯤ ꯑꯩꯈꯣꯏꯒꯤ ꯕꯨꯠꯀꯨꯝꯕ ꯀꯣ ꯏꯇꯥꯎ ꯑꯗꯨꯒꯨꯝꯕꯁꯨ ꯊꯝꯃꯦ ꯈꯔꯥ ꯈꯔꯥ ꯑꯩꯈꯣꯏ ꯃꯃꯤꯡ ꯆꯠꯄ ꯍꯥꯏꯇꯥꯔꯦ ꯑꯖ ꯑꯐ ꯑꯐꯕ ꯈꯔ ꯊꯝꯃꯦ ꯑꯉꯥꯡꯁꯤꯡꯅ ꯄꯥꯝꯅꯕ ꯍꯥꯏꯗꯅ ꯑꯗꯒꯤ ꯕꯣꯜꯁꯨ ꯑꯩꯈꯣꯏ ꯑꯉꯥꯡꯁꯤꯡꯅ ꯀꯥꯎꯅꯕ ꯕꯣꯜ ꯈꯔꯥꯁꯨ ꯊꯝꯃꯦ ꯏꯇꯥꯎ ꯗꯨꯀꯥꯟꯗ ꯑꯐꯕ ꯕꯣꯜ ꯈꯔ ꯏꯇꯥꯎ ꯉꯝꯅ ꯉꯝꯅꯕ ꯍꯥꯏꯗꯨꯅꯤꯗ
ꯍꯣꯏꯅꯦ ꯃꯥꯅꯤꯅꯦ ꯉꯝꯅ ꯉꯝꯅꯕꯅꯕ ꯍꯅꯅꯕꯁꯤꯅꯦ ꯑꯗꯣ ꯁꯦꯟꯊꯣꯛ ꯂꯝꯕꯤ ꯑꯃ ꯂꯩꯔꯤꯁꯤꯗꯤ ꯌꯥꯝ ꯐꯩ ꯍꯥꯏꯇꯥꯔꯦ ꯗꯨꯀꯥꯟ ꯅꯨꯡ ꯑꯃ ꯍꯥꯡꯉꯒ ꯌꯥꯅꯦ ꯑꯉꯥꯏ ꯍꯒꯨꯁꯤ ꯌꯥꯝ ꯅꯗꯤ
ꯃꯥ ꯑꯗꯨꯗ ꯏꯇꯥꯎꯕꯨ ꯀꯩꯀꯩ ꯊꯕ ꯇꯧ ꯇꯧꯔꯤꯒꯦ ꯍꯧꯖꯤꯛꯄꯥꯎ ꯀꯃꯥꯏ ꯀꯃꯥꯏꯅ ꯇꯧꯔꯤꯒꯦ
ꯑꯩꯁꯤꯁꯨ ꯑꯩꯁꯨ ꯊꯕꯛ ꯑꯃꯒꯤ ꯃꯃꯥꯡ ꯇꯧꯕ ꯊꯕꯛꯇꯣ ꯑꯗꯨꯝ ꯑꯗꯨꯗ ꯍꯣꯠꯅꯔꯤ ꯍꯥꯏꯇꯥꯔꯦ ꯁ ꯑꯇꯩ ꯑꯇꯩ ꯂꯥꯛꯔꯨꯗ꯭ꯔꯦ ꯍꯥꯏꯗꯤ ꯁꯤꯁꯨ ꯋꯥꯕꯅꯤꯅ ꯊꯥꯗꯣꯛꯄꯁꯨ ꯉꯝꯗꯕ ꯑꯗ ꯎꯗꯤ ꯁꯔꯥꯏ ꯍꯕꯣ ꯎ ꯅꯪꯒꯗꯧꯕ ꯑꯗꯨꯅ ꯑꯇꯣꯞ ꯑꯇꯣꯞꯄ ꯊꯕꯛ ꯁꯨꯏꯌꯦꯉ ꯃꯔ ꯀꯩ
ꯃꯤꯃꯤ ꯏꯇꯥꯎ ꯑꯗꯨ ꯑꯗꯨꯅꯦ ꯏꯇꯥꯎ ꯗꯨꯀꯥꯟꯗ ꯂꯩꯕ ꯅꯨꯃꯤ ꯏꯇꯥꯎ ꯅꯣꯡ ꯐꯥꯗꯣꯛꯀꯨꯝꯕ ꯑꯩꯈꯣꯏꯒꯤ ꯕꯟꯒꯨꯝꯕ ꯂꯩꯕ ꯁꯨꯇꯤꯒꯨꯝꯕ ꯂꯩꯕ ꯅꯨꯃꯤꯠꯇꯨ ꯏꯇꯥꯎ ꯅꯣꯡ ꯐꯥꯗꯣꯛꯀꯨꯝꯕ ꯑꯩꯈꯣꯏꯒꯤ ꯑꯩꯈꯣꯏꯒꯤ ꯏꯇꯥꯎ ꯑꯩꯈꯣꯏꯒꯤ ꯈꯨ꯭ꯨꯜꯗ ꯑꯩꯈꯣꯏꯒꯤ ꯍꯟꯗꯛ ꯅꯧꯅ ꯀꯟꯅ ꯆꯪꯍꯜꯂꯤꯕ ꯑꯩꯈꯣꯏ ꯅꯨꯃꯤꯠ ꯂꯩ ꯐꯥ ꯑꯃ ꯇꯧꯔꯦꯕꯀꯣ ꯏꯇꯥꯎ ꯑꯉꯥꯡ ꯑꯉꯥꯡꯁꯤꯡꯁꯨ ꯌꯦꯡꯕ ꯌꯥꯝ ꯂꯥꯡꯅꯕ ꯍꯥꯏ ꯇꯥꯔꯦꯅꯦ ꯌꯥꯝ ꯐꯖꯕ ꯃꯐꯝꯗꯣ ꯐꯣꯇꯣ ꯀꯥꯞꯄ ꯀꯩ ꯇꯧꯕ ꯍꯥꯏ ꯇꯥꯔꯦ ꯑꯗꯨ ꯅꯣꯡꯃ ꯆꯠꯂꯨꯁꯤꯗꯅꯦ ꯏꯇꯥꯎ ꯌꯦꯡꯕ ꯑꯣꯏꯅ
ꯌꯥꯏ ꯌꯥꯏ ꯃ ꯑꯩꯁꯨ ꯑꯗꯨꯒꯨꯝꯕꯗꯨ ꯍꯥꯏꯗꯤ ꯌꯥꯝꯅꯗꯤ ꯎꯔꯦ ꯍꯥꯏꯇꯥꯔꯦ ꯑꯩꯁꯨ ꯅꯤꯡꯉꯥꯏ ꯁꯨꯃꯤꯅꯒ ꯐꯣꯇꯣꯛ ꯍꯣꯏ ꯅꯨꯄꯤ ꯑꯉꯥꯡꯁꯤꯡꯅ ꯁꯥꯟꯅꯕ ꯌꯥꯝ ꯎ ꯍꯥꯏ ꯆꯅꯤꯡꯉ ꯃꯐꯝꯁꯨ ꯆꯞ ꯆꯥꯕꯗꯤ ꯈꯪꯗꯕ ꯑꯩꯁꯨꯦ ꯑꯗꯣ
ꯏꯇꯥꯎ ꯑꯗꯨꯝ ꯎꯝ ꯃꯥꯅꯤ ꯃꯥꯅꯤ ꯃꯥꯅꯤ ꯏ ꯏꯇ ꯑꯩꯣꯏ ꯑꯩꯈꯣꯏ ꯁꯤꯗꯒꯤ ꯏꯇꯥꯎ ꯈꯔ ꯆꯠꯂꯒ ꯑꯗꯨꯝ ꯂꯩꯔꯦ ꯏꯇꯥꯎ ꯑꯗꯣ ꯃꯐꯝ ꯃꯔꯤ ꯈꯪꯉꯦ ꯏꯇꯥꯎꯅꯁꯨ ꯏꯇꯥꯎꯅ ꯑꯗꯨꯝ ꯂꯥꯛꯑꯒ ꯏꯇꯥꯎ ꯅꯣꯡꯃ ꯆꯠꯂꯨꯁꯤ ꯁꯨꯇꯤ ꯂꯩꯕ ꯅꯨꯃꯤꯠꯇ ꯀꯣ ꯑꯗꯨꯒ ꯑꯗꯣ ꯅꯣꯡꯃꯁꯣ ꯆꯥꯛ ꯑꯃ ꯆꯤꯡꯁꯤꯔꯒ ꯐꯖꯅ ꯆꯥꯁꯤ ꯄꯨꯟꯗꯕꯁꯨ ꯀꯨꯏꯔꯕꯅꯤꯅ ꯏꯇꯥꯎ ꯎꯇꯤꯗ ꯂꯩꯍ ꯂꯩꯗꯗꯀꯣ ꯑꯩꯈꯣꯏꯒꯤ ꯏꯇꯥꯎꯅ ꯏꯇꯥꯎꯅ ꯌꯥꯝ ꯄꯥꯕ ꯉꯥꯍꯩꯗꯣ ꯐꯖꯅ ꯊꯣꯡꯉꯕꯀꯣ ꯏꯇꯥꯎ ꯑꯗꯨꯒ ꯑꯩꯈꯣꯏ ꯎꯇꯤ ꯑꯃ ꯇꯧꯔꯒ ꯏꯇꯥꯎ ꯑꯗꯨ ꯑꯃꯒ ꯇꯧ ꯆꯥꯁꯦ ꯎꯇꯤꯁꯤ ꯏꯇꯥꯎ ꯄꯥꯝꯃꯦ ꯍꯥꯏꯇꯥꯔꯦ ꯑꯩꯁꯨ ꯎꯇꯤꯁꯤ
ꯌꯥꯏ ꯌꯥꯏ ꯆꯥꯗꯕꯁꯨ ꯀꯨꯏꯔꯦ ꯑꯩꯅ ꯄꯥꯝꯕꯁ ꯏꯟꯁꯥꯡ ꯅꯨꯡꯁꯨ ꯁꯥꯗꯕ ꯀꯏꯔꯦ ꯍꯥꯏꯗ ꯆꯥꯕꯁꯤ
ꯃꯥꯅꯤ ꯆꯥ ꯃꯈꯟ ꯃꯈꯟ ꯑꯅꯤꯐꯝ ꯆꯥꯗꯣꯏꯅꯤ ꯏꯇꯥꯎ ꯑꯗꯩ ꯍꯧꯖꯤꯛꯀꯤ ꯑꯩꯈꯣꯏ ꯑꯏꯪ ꯑꯁꯥꯅꯤꯅ ꯑꯩꯈꯣꯏ ꯑꯣꯛꯅ ꯑꯩꯈꯣꯏ ꯋꯦꯗꯔꯁꯤꯗ ꯑꯩꯈꯣꯏꯒꯤ ꯑꯣꯛ ꯑꯃ ꯐꯖꯅ ꯀꯩꯅꯣ ꯇꯧꯔꯒ ꯍꯨꯠꯂꯒ ꯊꯥꯎ ꯌꯥꯝ ꯌꯥꯎꯗꯕꯤꯗꯀꯣ ꯏꯇꯥꯎ ꯑꯗꯨꯒ ꯏꯇꯥꯎꯅ ꯄꯥꯝꯕ ꯉꯥꯍꯩꯗꯨꯃ ꯇꯧꯔꯒ ꯎꯇꯤ ꯈꯔꯒ ꯁꯤꯡꯖꯨ ꯈꯔꯒꯀꯣ ꯑꯗꯨꯗꯒꯤ ꯑꯩꯈꯣꯏ ꯀꯥꯂꯦꯟꯒꯤ ꯊꯕꯤ ꯀꯥꯂꯦꯟ ꯊꯕꯤ ꯈꯔꯒ ꯆꯝꯐꯨꯠ ꯇꯧꯔꯒ ꯆꯥꯁꯤ ꯇ ꯃꯊꯦꯜ ꯈꯔ ꯇꯧꯔꯒꯀꯣ
ꯁꯂꯥꯛ ꯀꯨꯝꯕ ꯑꯃ ꯑꯃ
ꯍꯣꯏ ꯃꯥꯅꯤ ꯃꯥꯥꯅꯤ ꯢꯇꯥꯎ ꯁꯂꯥꯛꯁꯨ ꯌꯧꯍꯜꯂꯒ ꯀꯣ ꯑꯈꯣꯏꯒꯤ ꯊꯥꯎ ꯊꯨꯝꯗ ꯆꯥꯗꯕ ꯑꯈꯣꯏ ꯃꯅꯥ ꯃꯁꯤꯡꯖꯨ ꯈꯔ ꯍꯥꯞꯄꯒ ꯇꯧꯋꯦ ꯏꯇꯥꯎ ꯆꯥꯥꯁꯤ꯫
ꯑ ꯃꯔꯨꯞ ꯍꯧꯖꯤꯛ ꯀꯔꯤ ꯗꯧꯔꯕ ꯍꯥꯏꯗꯤ ꯍꯧꯖꯤꯛ ꯀꯅꯥ ꯀꯅꯥ ꯂꯩꯔꯤꯅꯣ ꯃꯔꯨꯞ ꯃꯊꯟꯇ ꯂꯩꯔꯤꯔꯥ ꯀꯅꯥ ꯀꯅꯥ ꯂꯩꯒꯦ?
ꯏꯇꯥꯎ ꯍꯧꯖꯤꯛꯁꯦ ꯑꯉꯥꯡꯁꯤꯡꯗꯤ ꯂꯣꯏꯅ ꯀꯩꯅꯣ ꯇꯧꯔꯦ ꯏꯇꯥꯎ ꯑ ꯃꯣꯏ ꯇꯨꯝꯅꯒ꯭ꯔꯦ ꯏꯇꯥꯎ ꯃꯣꯏꯗꯤ ꯉꯟꯅ ꯇꯨꯝꯕꯅꯤꯅꯀꯣ ꯏꯇꯥꯎ ꯑꯗꯨꯅꯤ ꯏꯇꯥꯎ ꯏꯇꯥꯎꯗꯤ ꯀꯃꯥꯏꯟ ꯀꯃꯥꯏꯟ ꯂꯩꯒꯦ ꯍꯧꯖꯤꯛ ꯀꯅꯥ ꯀꯅꯥ ꯍꯥꯏꯗꯤ ꯏꯃꯨꯡ ꯑꯅꯥ ꯑꯌꯦꯛ ꯌꯥꯎꯗ꯭ꯔꯣ ꯀꯃꯥꯏꯟ ꯇꯧꯒꯦ?
ꯑꯅꯥ ꯑꯌꯦꯛ ꯌꯥꯎꯗꯦ ꯑꯩꯕꯨꯗꯤ ꯏꯁꯥ ꯈꯔ ꯍꯥꯏꯗꯤ ꯑꯌꯤꯡ ꯃꯁꯥ ꯑꯣꯟꯅꯔꯛꯄꯅꯤꯅ ꯈꯔ ꯆꯤꯕꯦꯠ ꯅꯥꯕꯅꯤꯅ ꯍꯣꯏ ꯍꯣꯏ ꯇꯧꯒꯦ ꯇꯧꯒꯦ ꯑꯩ ꯑꯦ ꯢꯃꯦꯟꯅꯕ ꯑꯃꯒ ꯂꯩꯕꯅꯤꯗ꯫
ꯅꯥꯢꯟ꯫ ꯏꯇꯥꯎ ꯍꯣꯢꯒꯤ ꯑꯏꯪ ꯑꯁꯥꯅ ꯍꯦꯟ ꯅꯥꯍꯟꯕ ꯌꯥꯗꯦ ꯏꯇꯥꯎ ꯅꯥꯔꯗꯤ ꯌꯥꯝ ꯋꯥꯕꯅꯤ ꯏꯇꯥꯎ ꯑꯗꯨꯅ ꯄꯩꯁꯥꯁꯨ ꯌꯥꯝ ꯇꯤꯡꯕꯅꯤ ꯍꯨꯖꯤꯛꯀꯥꯟꯁꯦꯀꯣ ꯅꯥꯔ ꯑꯅꯥ ꯂꯥꯏꯌꯦꯡꯁꯪꯗ ꯆꯠꯂꯨꯔꯗꯤ ꯑꯗꯨꯝ ꯏꯇꯥꯎ ꯄꯩꯁꯥ ꯑꯗꯨꯝ ꯍꯥꯏꯔꯛꯑꯗꯝꯅꯤ ꯄꯩꯁꯥ ꯉꯥꯛꯇꯅꯤ ꯏꯇꯥꯎ ꯍꯖꯤꯛꯇꯤ ꯌꯥꯝ ꯋꯥꯕꯅꯤ ꯃꯇꯝꯁꯤꯀꯣ꯫ ꯏꯇꯥꯎ ꯌꯥꯔꯤꯉꯩ ꯏꯁꯥꯅ ꯆꯦꯛꯁꯤꯟꯕ꯫
ꯌꯥꯔꯤꯈꯩ ꯆꯦꯛꯁꯤꯟꯕ ꯅꯥꯗ꯭ꯔꯤꯉꯩꯗ ꯅꯥꯗ꯭ꯔꯉꯥꯏ ꯐꯖꯅ ꯍꯣꯠꯅꯍꯧꯕꯁꯤꯅ ꯈ꯭ꯋꯥꯏ ꯐꯔꯦ ꯍꯥꯏꯗꯤ ꯅꯥꯔꯒ ꯌꯥꯝꯅ ꯆꯥꯕ ꯊꯛꯄꯁꯨ ꯋꯥꯕ ꯏꯁꯥꯁꯨ ꯁꯣꯟꯖꯤꯟꯕ ꯁꯤꯗꯤ ꯂꯥꯏꯅꯥ ꯖꯥꯠꯖꯥꯠ ꯂꯥꯛꯄ ꯃꯇꯝꯗ ꯌꯥꯝ ꯊꯤꯅ ꯋꯥꯏ ꯍꯥꯏ ꯇꯥꯔꯦ
ꯍꯣꯏ ꯏꯇꯥꯎ ꯑꯗꯨꯅꯤ ꯋꯥꯔꯤꯁꯨ ꯏꯇꯥꯎ ꯋꯥꯔꯤꯁꯨ ꯅꯨꯡꯉꯥꯏꯔꯤ ꯏꯇꯎ ꯀꯩꯅꯣ ꯇꯧꯗꯦ ꯑꯉꯥꯡꯁꯤꯡꯗꯨ ꯇꯨꯝꯖꯨ ꯇꯨꯝꯈ꯭ꯔꯦ ꯑꯗꯨꯝꯅ ꯏꯇꯥꯎ ꯍꯌꯦꯡ ꯅꯣꯡꯃ ꯁꯨꯇꯤ ꯂꯩꯕꯀꯥꯟꯗ ꯏꯇꯥꯎ ꯐꯖꯅ ꯋꯥꯔꯤ ꯇꯧꯔꯁꯤ ꯇꯥꯎ
ꯃꯊꯪ ꯑꯃꯨꯛ ꯐꯖꯅ ꯇꯧꯔꯛꯑ
ꯍꯣꯏ ꯍꯣꯏ ꯎꯝ ꯏꯇꯥꯎ ꯍꯣꯏ ꯍꯣꯏ ꯊꯃꯦ ꯊꯝꯃꯦ ꯏꯇꯥꯎ
ꯎꯝ